ꯇꯥꯏ ꯇꯥꯏ ꯇꯥꯏꯌꯦ ꯕꯦꯝꯃꯣ
ꯀꯩꯗꯧꯔꯤꯅꯣ
ꯍꯧꯖꯤꯛꯇꯤ ꯐꯃꯨꯡꯗ ꯂꯩꯌꯦ ꯅꯪꯗꯤ꯫
ꯑꯩꯁꯨ ꯐꯃꯨꯡꯗ ꯂꯩꯌꯦ ꯆꯥꯛ ꯆꯥꯔꯕ꯭ꯔꯣ꯫
ꯑꯁ ꯆꯥꯛꯄꯨꯗꯤ ꯆꯥꯔꯦ ꯍꯣꯏ
ꯀꯔꯤ ꯃꯊꯦꯜ ꯆꯥꯕꯤꯔꯒꯦ
ꯑꯁ ꯉꯁꯤꯒꯤ ꯃꯊꯦꯜꯁꯤꯗꯤ ꯁꯥꯎꯅꯤꯡꯕꯅꯤꯍꯦ꯫
ꯑꯍꯦꯍꯦ ꯀꯔꯤ ꯃꯊꯦꯜꯔ ꯍꯥꯏꯁꯦ
ꯍꯥꯎꯇꯕꯒꯤꯀꯣ
ꯎꯝ ꯀꯔꯤ ꯃꯊꯦꯜꯔꯣ ꯑꯣꯛꯁꯥꯔꯣ
ꯎꯁ ꯑꯣꯛꯁꯥ ꯅꯠꯇꯦ ꯉꯁꯤ ꯑꯂꯨꯒ ꯀꯔꯤ ꯀꯔꯤꯔꯨꯝ ꯑꯗꯨꯝ ꯄꯨꯜꯂꯒ ꯆꯥꯕꯅꯦ ꯃꯣꯏꯅ ꯊꯣꯡ ꯀꯣ
ꯀꯔꯤ ꯍꯤꯡꯖꯥꯡꯔꯣ ꯑꯗꯨꯕꯨ ꯌꯥꯝ ꯍꯥꯏꯅꯤꯡꯗꯕ꯭ꯔꯣ ꯑꯩꯅꯒ ꯆꯥꯕꯤꯅꯤ ꯈꯟꯕꯒꯤꯔꯥꯕ꯫
ꯅꯠꯇꯦ ꯑꯂꯨꯒ ꯀꯔꯤ ꯀꯔꯤꯅꯣ ꯑꯗꯨꯝ ꯃꯤꯛꯁ ꯇꯧꯔꯒ ꯑꯗꯨꯝ ꯆꯥꯕꯅꯦ ꯃꯣꯏꯅ ꯊꯣꯡꯕꯤꯕꯅꯦꯕ
ꯑꯣ ꯍꯣꯏ ꯌꯥꯔꯦ ꯁꯤꯕꯨ ꯁꯤꯗ꯭ꯔꯗꯤ ꯌꯥꯔꯦ ꯀꯩꯅꯣ
ꯑꯗꯨ ꯑꯗꯨ ꯑꯣꯏꯔꯁꯨ ꯍꯥꯎꯇ꯭ꯔꯗꯤ ꯅꯨꯡꯉꯥꯏꯇꯦꯗꯅ ꯆꯥꯛ ꯌꯦꯟꯖꯥꯡ ꯍꯥꯎꯕꯁꯨ ꯅꯨꯡꯉꯥꯏꯕ ꯃꯥꯅꯤꯅ
ꯍꯣꯏ ꯍꯣꯏ ꯑꯗꯨꯕꯨꯗꯤ ꯅꯣꯡ ꯐꯥꯗꯣꯛꯇꯤ ꯑꯍꯥꯎꯕꯁꯨ ꯍꯥꯎꯇꯕꯁꯨ ꯑꯗꯨꯝ ꯆꯥꯒꯗꯕꯅꯤꯅ꯫
ꯍ ꯅꯪꯗꯤ ꯀꯔꯤ ꯌꯦꯟꯁꯥꯡ ꯆꯥꯕ꯭ꯔꯣ꯫
ꯑꯩꯗꯤ ꯀꯥꯡꯉꯧ ꯑꯃꯒ ꯆꯝꯐꯨꯠ ꯑꯃꯒ ꯇꯧꯋꯦ꯫
ꯑꯁ ꯑꯗꯨꯗꯤ ꯁꯛ ꯐꯖꯅꯕ ꯁꯛ ꯐꯖꯅꯤꯡꯉꯥꯏꯒꯤ
ꯎꯝ ꯎꯝ ꯈ꯭ꯔ ꯐꯖꯕ꯭ꯔꯣ ꯀꯥꯡꯉꯧ ꯀꯥꯡꯉꯧꯒꯨꯝꯕ ꯆꯥꯕꯁꯦ ꯁꯛ ꯐꯖꯩ ꯍꯥꯏꯕ꯭ꯔꯣ ꯊꯥꯎ ꯆꯥꯕꯁꯦ ꯍꯥ
ꯆꯝꯐꯨꯠ ꯆꯥꯏ ꯍꯥꯏꯗꯣ ꯆꯝꯐꯨꯠꯂ
ꯆꯝꯐꯨꯠꯀ ꯀꯥꯡꯉꯧ ꯑꯃ ꯍꯦꯛ ꯇꯧꯋꯦ ꯍꯥꯏꯕ꯫
ꯑꯣ ꯑꯗꯨꯅꯦ ꯆꯝꯐꯨꯠ ꯆꯥꯕꯁꯦ ꯃꯁꯛ ꯍꯥꯏꯕꯅꯦꯀꯣ꯫
ꯈꯪꯗ꯭ꯔꯦ ꯁꯛ ꯐꯖꯕ꯭ꯔ ꯐꯖꯕ꯭ꯔ ꯐꯖꯗꯕ꯭ꯔꯥ ꯈꯪꯗꯦ ꯁꯨꯝꯁꯨꯝ ꯃꯍꯥꯕꯂꯤꯒꯤ ꯌꯣꯡ ꯃꯥꯥꯟꯁꯤꯜꯂꯛꯑꯦ꯫
ꯃꯍꯥꯕꯂꯤꯒꯤ ꯌꯣꯡ ꯃꯥꯟꯁꯤꯜꯂꯛꯑꯦ ꯈꯪꯗꯦ ꯃꯥꯂꯛꯑꯦ ꯍꯥꯏꯕꯅꯤꯗ ꯁꯨꯝ ꯁꯨꯝ ꯗꯨꯒꯤꯅꯤꯗ ꯀꯤꯔꯦ ꯆꯥꯛ ꯆꯥꯅꯤꯡꯉꯥꯏꯁꯨ ꯆꯥꯗ꯭ꯔꯁꯨ ꯑꯃꯨꯛ ꯂꯥꯃ ꯁꯤꯒꯦ ꯇꯧꯋꯦ ꯌꯥꯗꯦ꯫ ꯋꯥꯔꯦ ꯄꯨꯟꯁꯤꯖꯦ꯫
ꯍ ꯍ ꯋꯥꯕꯤꯒꯅꯨ ꯋꯥ ꯋꯥꯕꯤꯒꯅꯨ ꯑꯗꯨꯝ ꯅꯨꯡꯉꯥꯏꯅ ꯂꯩꯕꯤꯔꯣ꯫
ꯐꯨꯠꯕꯣꯜ ꯌꯦꯡꯗꯣꯏꯔꯣ꯫
ꯑꯁ ꯌꯦꯡꯉꯣꯏꯗ ꯀꯗꯥꯏꯗꯩ ꯐꯨꯠꯕꯣꯜ ꯌꯦꯡꯕꯩ ꯁꯨꯔꯛꯄꯨꯗꯤ ꯅꯨꯡꯉꯥꯏꯅ ꯇꯨꯝꯊꯣꯛꯄꯅ ꯐꯩꯌꯦ꯫
ꯑꯁ ꯅꯣꯏꯒꯤꯁꯦ ꯖꯥꯠ ꯑꯃꯅꯤꯀꯣ꯫
ꯑꯁ ꯇꯠꯂꯦꯗꯕ ꯃꯇꯝꯒ ꯂꯩꯇꯦ ꯍꯌꯦꯡ ꯑꯃꯨꯛ ꯊꯕꯛ ꯆꯠꯀꯅꯤ ꯋꯥꯑꯒꯅꯤ ꯉꯝꯃꯣꯏ
ꯑꯣ ꯅꯪꯁꯨ ꯃꯄꯥꯟꯗ ꯂꯩꯕ꯭ꯔꯣ
ꯗꯠ ꯍꯥꯏꯅꯦ ꯀꯤꯕꯨ ꯀꯤꯍꯦ
ꯀꯤꯒꯅꯨ ꯀꯤꯒꯅꯨ ꯀꯦꯝ ꯇꯧꯕꯤꯔꯣꯏ ꯀꯣ ꯄꯥꯈꯠꯀꯅꯨꯀꯣ
ꯑꯁ ꯑꯩꯕꯨ ꯌꯥꯝ ꯅꯨꯡꯁꯤꯕ ꯃꯥꯜꯂꯦ ꯅꯪꯁꯦ꯫
ꯍꯥꯏ ꯅꯨꯡꯁꯤꯕꯩ ꯅꯠꯇ꯭ꯔꯣ ꯏꯁ ꯅꯪ ꯈꯣꯟꯖꯦꯜ ꯇꯥꯔꯒ ꯑꯁ ꯊꯃꯣꯏꯁꯦ ꯇꯥꯡ ꯂꯥꯎꯋꯦꯅꯦ
ꯑꯁ ꯑꯩꯒꯤ ꯊꯃꯣꯏꯁꯨ ꯈꯔ ꯑꯀꯥ ꯑꯀꯨꯝ ꯇꯧꯋꯤꯅꯤ
ꯎꯝ ꯎꯝ ꯁꯥꯥꯕ꯭ꯔꯣ ꯌꯥꯝꯅ ꯍꯧꯖꯤꯛꯁꯨ
ꯌꯥꯝꯅ ꯍꯔꯥꯎꯕꯗꯣ ꯅꯪꯒ ꯋꯥꯔꯤ ꯁꯥꯕꯁꯦ
ꯍꯣꯏ ꯑꯩꯗꯤ ꯑꯗꯨꯝ ꯅꯪꯔꯣ ꯑꯩꯔꯣ ꯍꯔꯥꯎꯔꯤꯁꯦ
ꯈꯪꯗꯦ ꯑꯅꯤꯃꯛ ꯑꯣꯏꯕ ꯃꯥꯜꯂꯦ
ꯍꯣꯏꯅꯦ ꯍꯣꯏꯅꯦ ꯑꯩꯕꯨꯗꯤ ꯈꯔ ꯃꯁꯥꯗꯒꯤ ꯈꯔ ꯅꯣꯛ ꯀꯟꯕꯅꯦꯕꯀꯣ ꯒꯤꯀꯣ ꯁꯥꯎꯗꯣꯏ ꯁꯔꯨꯛꯄꯨꯗꯤ ꯅꯣꯛꯄꯅ ꯐꯠꯇ꯭ꯔꯣ
ꯐꯩꯗ ꯐꯩꯗ
ꯑꯗꯨꯅꯦꯕ
ꯅꯣꯛꯄꯁꯦ ꯈ꯭ꯋꯥꯏꯗꯒꯤ ꯐꯕ ꯍꯤꯗꯥꯛꯅꯤ ꯍꯥꯏꯗꯣ ꯈꯪꯕ꯭ꯔꯣ
ꯍꯣꯏ ꯑꯗꯨꯅꯦ ꯑꯩꯗꯤ ꯌꯥꯝ ꯅꯣꯛꯃꯟꯕꯒꯤ ꯌꯥꯗ꯭ꯔꯦ
ꯑꯗꯩꯗꯤ ꯅꯪꯒꯤ ꯌꯥ ꯅꯪꯒꯤ ꯌꯥꯁꯦ ꯀꯩꯅꯣꯝ ꯇꯧꯔꯝꯃꯅꯤ
ꯑꯗꯨ ꯌꯥꯝ ꯆꯥꯎꯊꯣꯛꯈ꯭ꯔꯦꯕ ꯌꯥꯝ ꯅꯣꯡꯃꯟꯕꯒꯤꯀꯣ ꯌꯥꯁꯦ ꯑꯗꯨꯒꯤ ꯌꯣꯛ ꯃꯍꯥꯎ ꯗꯒꯤ ꯌꯣꯡ ꯃꯥꯟꯈ꯭ꯔꯦꯕ ꯅꯍꯥꯟꯗꯒꯤ ꯌꯣꯡꯅ ꯐꯧ ꯐꯖꯔꯝ ꯐꯖꯔꯛꯈ꯭ꯔꯦ ꯍꯟꯗꯛꯇꯤ
ꯑꯗꯨꯗꯤ ꯎꯝ ꯀꯔꯤꯒꯤꯔ ꯅꯣꯛꯃꯟ ꯑꯁ ꯀꯥꯎꯒ꯭ꯔꯦꯅꯦ ꯍꯧꯖꯤꯛ ꯍꯥꯏꯒꯦ ꯇꯧꯕꯗꯣ
ꯑꯁ ꯑꯩꯒꯤ ꯋꯥꯈꯜ ꯈꯟꯕꯗ ꯀꯥꯎꯔꯝꯃꯅꯤ ꯅꯔꯚꯁ ꯂꯣꯏ ꯆꯠꯂꯝꯃꯅꯤ ꯑꯗꯨꯒꯤꯅꯦ
ꯎꯝ ꯅꯔꯚꯁ ꯆꯠꯂꯝꯃꯅꯤ ꯑꯗꯨꯒꯤꯅꯦ
ꯅꯔꯚꯁ ꯁꯦ
ꯅꯪ ꯎꯝ ꯒꯦꯝꯒꯨꯝꯕ ꯁꯥꯟꯅꯗ꯭ꯔꯣ ꯃꯣꯕꯥꯏꯜ ꯂꯤꯖꯦꯟ ꯒꯨꯝꯕ ꯁꯥꯟꯅꯗ꯭ꯔꯣ ꯅꯪꯗꯤ
ꯃꯣꯕꯥꯏꯜ ꯂꯤꯖꯦꯟ ꯅꯍꯥꯟꯗꯤ ꯁꯨꯝ ꯁꯥꯟꯅꯩ ꯍꯟꯗꯛꯀꯤꯗꯤ ꯄꯞꯖꯤ ꯑꯣꯏꯅ ꯁꯥꯟꯅꯕꯅꯤ
ꯑꯣ ꯒ꯭ꯌꯥꯟ ꯇꯥꯔꯕꯅꯤꯅ ꯅꯣ ꯅꯣꯡꯃꯩ ꯑꯣꯏꯅ ꯀꯥꯞꯈ꯭ꯔꯕꯣ ꯏꯔꯥꯡ ꯃꯇꯥꯅꯤꯅ ꯏꯔꯥꯡ ꯃꯇꯥꯁꯤꯒ
ꯑꯃꯅꯦ
ꯑꯣ ꯃꯣꯕꯥꯏꯜ ꯂꯤꯖꯦꯟ ꯁꯥꯟꯅꯔꯝꯃꯦ ꯍꯥꯏꯕ
ꯍꯣꯏ ꯃꯣꯕꯥꯏꯜ ꯂꯤꯖꯦꯟꯗꯣ ꯑꯗꯨꯝ ꯅꯍꯥꯟꯅꯤꯗ ꯁꯥꯟꯅꯩ ꯑꯗꯨ ꯍꯧꯖꯤꯛꯄꯨꯗꯤ ꯄꯕꯖꯤ ꯑꯣꯏꯅ ꯁꯥꯟꯅꯩ
ꯍꯧꯖꯤꯛ ꯍꯧꯖꯤꯛꯁꯨ ꯑꯦꯀꯥꯎꯟ ꯅꯣꯏ ꯑꯦꯀꯥꯎꯟ ꯂꯩꯔꯤꯕꯣ
ꯃꯣꯕꯥꯏꯜ ꯂꯤꯖꯦꯟ ꯒꯤꯔꯣ
ꯍꯣꯏ
ꯍꯧꯖꯤꯛꯄꯨꯗꯤ ꯑꯩꯒꯤ ꯑꯦꯀꯥꯎꯟꯗꯣ ꯃꯥꯡꯈ꯭ꯔꯦ ꯐꯦꯁꯕꯨꯛꯁꯨ ꯑꯗꯨꯝ ꯍꯣꯡꯕꯩꯀꯣ ꯐꯦꯁꯕꯨꯛꯇꯣ
ꯎꯝ ꯑꯗꯨꯗꯤ
ꯀꯔꯤ ꯀꯔꯤꯅꯣ ꯍꯥꯏꯌꯨꯅꯤ ꯑꯗꯨꯝ ꯍꯥꯏꯅꯤꯡꯕꯗꯣ ꯍꯥꯏꯌꯣ ꯁꯠ ꯁꯠ ꯍꯥꯏꯔꯣ
ꯃꯣꯕꯥꯏꯜ ꯂꯤꯖꯦꯟ ꯁꯥꯟꯅꯔꯝꯕꯗꯨ ꯅꯪ ꯀꯔꯤ ꯀꯔꯤ ꯍꯦꯔꯣ ꯄꯥꯏꯕ꯭ꯔꯣ ꯅꯪ ꯅꯪꯗꯤ ꯀꯔꯤ ꯂꯦꯟꯗ ꯆꯠꯄ꯭ꯔꯣ
ꯑꯩꯗꯤ ꯇꯦꯡꯁꯨ ꯄꯥꯏꯌꯦ ꯃꯦꯖꯁꯨ ꯄꯥꯏꯌꯦ ꯑꯗꯨꯒ ꯐꯥꯢꯇꯔꯅ ꯃꯔꯛ ꯃꯔꯛꯇ ꯄꯥꯏ
ꯑꯣ ꯑꯣ ꯌꯥꯝ ꯍꯩꯕ ꯃꯋꯣꯡ ꯅꯦꯕ ꯅꯪꯒꯤꯁꯦ ꯍꯥ
ꯑꯁ ꯍꯩꯇꯦꯗ ꯑꯗꯨꯝ
ꯅꯪ ꯃꯦꯖꯁꯦ ꯁꯥꯟꯅꯕꯅ ꯀꯩ ꯀꯩ ꯍꯦꯔꯣ ꯄꯥꯏꯔꯒ ꯁꯥꯟꯅꯕ꯭ꯔꯣ
ꯍꯥꯥ
ꯃꯦꯛꯇ ꯁꯥꯟꯅꯕꯅ ꯀ꯭ꯔꯤ ꯀ꯭ꯔꯤ ꯍꯦꯔꯣ ꯄꯥꯏꯕ꯭ꯔꯣ ꯃꯦꯛꯇ ꯁꯥꯟꯅꯕꯗꯤ
ꯅꯥꯅꯥ ꯄꯥꯢꯌꯦ ꯌꯨꯗꯣꯔꯥ ꯄꯥꯏꯌꯦ ꯑꯗꯨꯒ ꯁꯤꯁꯤꯂꯤꯌꯟ ꯄꯥꯏꯌꯦ
ꯎꯝ
ꯑꯗꯨ ꯈꯛꯇꯅꯤꯗ ꯢꯁꯃꯦꯔꯦꯜꯗ ꯕꯨꯗꯤ ꯄꯥꯢꯌꯦ ꯑꯗꯨꯕꯨ
ꯑꯣ
ꯍꯟꯗꯛꯇꯤ ꯁꯅꯥꯗꯕꯅꯤꯅ ꯀꯔꯤ ꯀꯔꯤ ꯍꯦꯔꯣ ꯑꯅꯧꯕ ꯂꯥꯛꯄꯅꯣ ꯈꯪꯗꯦ
ꯍꯟꯗꯛ ꯑꯅꯧꯕꯁꯦ ꯍꯤꯔꯥ ꯔꯥ ꯂꯥꯛꯄꯅꯤ
ꯍꯤꯔꯥꯗꯥ
ꯍꯤꯔꯥꯔꯥꯏ ꯅꯨꯄꯤ ꯁꯛ ꯌꯥꯝ ꯐꯖꯕꯗꯣ ꯑꯁ
ꯥꯂꯥꯛꯅꯤ ꯀꫭ
ꯍꯣꯏ ꯌꯥꯝ ꯍꯣꯠ ꯑꯣꯏꯕꯅꯦ ꯃꯈꯣꯟꯒꯁꯦ ꯑꯁ ꯅꯪ ꯇꯥꯔꯒ ꯊꯝꯃꯣꯏꯁꯤ ꯄꯤꯡ ꯂꯥꯎꯒꯅꯤ ꯃꯈꯣꯟ ꯈꯇ ꯇꯥꯔꯁꯨ ꯃꯁꯛ ꯎꯗ꯭ꯔꯁꯨ ꯀꯣ ꯃꯀꯣꯟ ꯉꯇ ꯇꯔꯁ ꯄꯤꯡ ꯂꯥꯎ
ꯍꯦ ꯍꯦꯔꯣ ꯄꯥꯢꯕ ꯃꯦꯠꯁ ꯔꯣ ꯄꯥꯢ
ꯑꯩꯁꯨ ꯃꯦꯛꯁꯅꯦ ꯑꯗꯨꯒ ꯃꯦꯛꯁꯀ ꯔꯣꯝꯒ ꯀꯣ ꯑꯌꯥꯝꯕ ꯃꯦꯁ ꯈꯛꯇꯅꯦ ꯑꯩꯅ ꯁꯥꯟꯅꯕꯁꯦ ꯖꯤꯠꯇꯦ ꯖꯤꯠꯇꯦꯟꯒꯨꯝꯕ ꯖꯤꯠꯇꯦꯟꯒꯨꯝꯕ ꯕꯦꯛꯁꯤꯅꯥꯒꯨꯝꯕ ꯅꯅꯥꯒꯨꯝꯕ ꯄꯥꯏꯌꯦꯕ
ꯑꯥ ꯕꯦꯛꯁꯤꯅ ꯗꯨ ꯄꯥꯏꯕ ꯅꯨꯡꯉꯥꯏꯕꯅꯦ
ꯑ ꯅꯨꯡꯉꯥꯏꯌꯦ ꯍꯣꯏ ꯕꯦꯛꯁꯤꯅꯥꯅꯦ ꯑꯗꯨꯒ ꯀꯔꯃꯤꯂꯥꯒꯨꯝꯕ ꯑꯁ ꯎꯝ ꯍꯣꯏ
ꯌꯥꯝ ꯅꯨꯡꯉꯥꯢ ꯌꯦꯕ ꯌꯥꯝ ꯐꯩꯌꯦꯕ ꯃꯥꯗꯦ
ꯍꯣꯏ ꯍꯣꯏ ꯌꯥꯝ ꯅꯨꯡꯉꯥꯏꯌꯦ ꯑꯩꯒ ꯃꯥꯟꯕꯅꯦ ꯕꯦꯛꯁꯤꯅꯥ ꯗꯣ
ꯑꯗꯨꯕꯨꯗꯤ ꯃꯁꯛꯄꯨꯗꯤ ꯌꯥꯝꯅ ꯐꯖꯗꯦꯅ
ꯕꯦꯛꯁꯤꯅꯔꯣ ꯑꯁ ꯢꯅꯣꯁꯦꯟ ꯃꯥꯟꯗ꯭ꯔꯣ ꯌꯥꯝ ꯇꯞꯄꯒ
ꯑꯗꯨ ꯏꯅꯣꯁꯦꯟꯕꯨꯗꯤ ꯃꯅꯤꯃꯥ
ꯑꯁ ꯑꯩꯗꯤ ꯅꯅꯥ ꯅꯅꯥꯅ ꯕꯦꯁ ꯇꯥꯔꯦꯗ
ꯍꯣꯏ ꯅꯅꯥꯅꯦ ꯌꯥꯝ ꯀ꯭ꯌꯨꯠ ꯇꯧꯕꯗꯣ
ꯍꯣꯢ ꯀ꯭ꯌꯨꯠ ꯇꯧꯋꯦ ꯍꯥꯍꯥ ꯂꯥꯁꯇ ꯁꯤꯔꯁꯨ ꯑꯃꯨꯛ ꯆꯦꯜꯂꯒ ꯃꯥꯗꯤ ꯁꯦꯀꯦꯟ ꯇꯥ ꯂꯩꯕꯗꯣ
ꯑꯥ ꯑꯥ ꯃꯥꯒꯤ ꯃꯈꯣꯟꯗꯣ ꯑ ꯃꯥꯅ ꯍꯥꯏꯕꯗꯣ ꯀꯔꯤꯅꫭ
ꯑ ꯗꯨ ꯌꯨ ꯋꯥꯟ ꯇꯨ ꯃꯦꯛ ꯐ꯭ꯔꯦꯟ ꯋꯤꯠ ꯅꯅꯥ ꯀꯥꯏꯅ ꯑꯍꯦꯍꯦ
ꯑꯥ ꯌꯥꯝ ꯀ꯭ꯌꯨꯠ ꯑꯣꯏꯌꯦꯕ ꯃꯥꯒꯤꯗꯣ
ꯃꯃꯤꯠ ꯑ ꯃ ꯀꯩ ꯍꯥꯏꯕ ꯃꯝ ꯇꯣ ꯃꯤ ꯅꯣꯠ ꯇꯨ ꯖꯣꯢꯟ ꯑꯗꯔ ꯀꯥꯢꯅ ꯈꯪꯗꯦꯅꯦ
ꯑꯥ
ꯂꯥꯎꯒꯔꯦ ꯅꯦ ꯑꯥꯏ ꯀꯦꯟ ꯀꯟꯇ꯭ꯔꯣꯜ ꯃꯥꯏ ꯄꯋꯥꯔ ꯀꯥꯢꯅ
ꯑꯍꯝꯝ ꯑꯩ ꯑꯩ ꯅꯪ ꯅꯪꯉꯣꯟꯗ ꯑꯩ ꯋꯥ ꯑꯃ ꯍꯪꯒꯦꯅꯦ
ꯑꯃꯈꯛꯇ ꯅꯠꯇꯦ ꯌꯥꯝ ꯍꯥꯡꯉꯣ
ꯑꯗꫭ ꯅꯪꯅꯀꯣ ꯄꯥꯔꯁꯅꯦꯜ ꯑꯣꯏꯗꯣꯏꯅꯦ ꯀꯃꯟ ꯅꯠꯇꯕ ꯀꯣ ꯀꯃꯟꯗꯨ ꯅꯠꯇꯕ ꯍꯥꯏꯗꯤ ꯅꯪ ꯅꯪꯅ ꯄꯥꯝꯕ ꯅꯨꯄꯥꯗꯀꯣ ꯅꯨꯄꯥꯗꯀꯣ
ꯑꯣ
ꯅꯨꯄꯥꯗ ꯀꯔꯝꯕ ꯅꯨꯄꯥꯒꯨꯝꯕ ꯄꯥꯝꯕ ꯅꯪꯁꯤꯡ
ꯑꯁ ꯑꯩꯗꯤ ꯑꯗꯨꯒꯨꯝꯕ ꯌꯥꯎꯗꯦꯗ ꯍꯣꯏ ꯈꯔꯕꯨꯗꯤ ꯍꯥꯏ ꯍꯥꯏꯁꯤ ꯍꯥꯏꯔꯗꯤ
ꯍꯥꯏꯗꯤ ꯑꯥ
ꯃꯁꯛ ꯃꯇꯧꯗꯔꫭ ꯑꯣ ꯑꯣ ꯑꯣ ꯃꯁꯛꯄꯨꯗꯤ ꯀꯩꯁꯨ ꯀꯥꯏꯗꯦꯀꯣ ꯌꯥꯝ ꯊꯤꯒꯦ ꯊꯤ ꯑꯁ ꯈꯪꯗꯦꯗ ꯁꯛꯄꯨꯗꯤ ꯀꯗꯦ ꯑꯩꯗꯤ ꯁꯛ ꯊꯤꯕꯅꯤꯅ ꯁꯛ ꯈꯟꯗꯦ ꯑꯩ ꯑꯗꯨꯕꯨ ꯑꯩ ꯅꯦꯝꯅꯤꯅꯤꯅꯀꯣ ꯑꯗꯨꯕꯨ ꯅꯤꯄꯥ ꯅꯨ ꯅꯨꯄꯥꯗꯤ ꯋꯥꯡꯕ ꯄꯥꯝꯃꯦ ꯑꯩꯁꯦ ꯅꯨꯄꯥ ꯋꯥꯡꯕ ꯄꯥꯝꯃꯦ ꯑꯩ ꯅꯦꯝꯕꯒꯤꯀꯣ ꯑꯗꯨꯒꯤ ꯅꯨꯄꯥ ꯋꯥꯡꯕ ꯄꯥꯝꯃꯦ ꯑꯗꯨꯒ ꯅꯣꯏ ꯏꯃꯅꯁꯨ ꯐꯖꯗꯦ ꯑꯩꯗꯤ ꯎꯝ ꯅꯣꯏꯕ ꯄꯥꯝꯗꯦꯕ
ꯑꯥ
ꯀꯃꯜꯅꯁꯨ ꯑꯗꯨꯝ ꯄꯥꯝꯅꯤꯗ ꯋꯦꯠꯀꯨꯝꯕꯁꯦ ꯍꯣꯏ ꯍꯣꯏ ꯑꯗꯨꯒ ꯃꯁꯝ ꯈꯤꯇꯪ ꯁꯥꯡꯉꯅꯤ ꯌꯥꯝ ꯇꯦꯟꯕ ꯅꯠꯇꯕꯀꯣ ꯈꯔ ꯁꯥꯡꯉꯅꯤ ꯑꯗꯨꯒ ꯈꯔ ꯌꯥꯝ ꯀꯨꯆꯨꯗꯣ ꯈꯔ ꯈꯤꯇꯪ ꯃꯨꯛꯇ ꯇꯧꯕ ꯑꯩꯗꯤ ꯅꯨꯄꯥ ꯉꯥꯎꯧꯕꯁꯦ ꯄꯥꯝꯅꯦ
ꯑꫭ
ꯉꯩꯃꯜꯅꯤ ꯉꯧꯃꯜꯂꯗꯤ ꯍꯣꯏ ꯘꯤꯒꯨꯝꯕ ꯃꯥꯜꯂꯦꯕ ꯍꯣꯏ ꯃꯨꯛꯇꯛ ꯇꯧꯒꯨꯝꯅꯦꯕ ꯐꯖꯩ ꯍꯥꯏꯗꯤ ꯏꯆꯝ ꯆꯝꯅ ꯍꯥꯏꯔꯕ ꯅꯪꯒꯨꯝꯕ ꯍꯥꯏꯔꯁꯤꯔꯀꯣ ꯀꯆꯨꯗ
ꯅꯪ ꯏꯀꯥꯏ ꯕꯅ ꯂꯣꯏꯔ
ꯍꯣꯔꯦ ꯇꯣꯕ ꯌꯥꯔ ꯕꯣꯜ ꯁꯅꯕꯨꯒꯁꯤ ꯍꯧꯖꯤꯛ ꯍꯥ ꯉꯝꯗ꯭ꯔꯁꯨ ꯅꯨꯐꯦꯠ ꯅꯨꯡꯐꯦꯠ ꯇꯧꯔꯒ ꯍꯥ
ꯑꯩꯒꯤ ꯃꯥꯏꯁꯦ ꯊꯝꯐꯝ ꯂꯩꯕꯦꯅꯦ ꯎꯝ ꯑꯩꯒꯤ ꯑꯁꯤꯗ ꯍꯥꯏꯕꯁꯦ ꯈꯔ ꯐꯩꯀꯣ ꯑꯗꯣ
ꯎꯝ ꯎ
ꯑꯁꯦꯡꯕ ꯑꯗꯨꯝ ꯔꯤꯌꯦꯜ ꯂꯥꯏꯐꯇ ꯑꯗꯨꯝ ꯍꯥꯏꯔꯗꯤ ꯑꯩ ꯃꯥꯏꯁꯦ
ꯍꯣꯏ ꯉꯛꯁꯠ ꯅꯥꯉꯒ ꯃꯩꯒ ꯍꯧꯗꯧ ꯃꯥꯜꯂꯦꯕ
ꯑꯥꯎ ꯍꯨꯃꯥꯡꯉ ꯊꯣꯛꯑꯀꯣ
ꯑꯣ ꯁꯣꯔꯒ ꯁꯣꯔꯒ ꯍꯣꯟꯅꯕꯤ ꯉꯝꯗꯦ
ꯃꯥꯏ ꯇꯩꯅꯤ
ꯏꯁ
ꯑꯗꯨꯒ ꯑꯁ ꯅꯨꯄꯥ ꯅꯨꯄꯥꯗ ꯍꯟꯗꯛ ꯀꯥꯟꯁꯤ ꯅꯤꯁꯥ ꯑꯗꯨꯝ ꯑꯌꯥꯝꯕ ꯂꯣꯏ ꯇꯦꯁ ꯇꯧꯋꯕ ꯄꯣꯠꯂꯣꯏ ꯆꯥꯏꯌꯦꯕ ꯅꯨꯄꯥꯁꯤꯡꯁꯤꯒꯣ ꯍꯣꯏ ꯆꯥꯗꯕꯁꯨ ꯂꯩꯔꯝꯒꯅꯤ ꯑꯗꯨꯕꯨ ꯑꯌꯥꯝꯕ ꯃꯦꯖꯣꯔꯤꯇꯤꯗ ꯑꯗꯨꯝ ꯆꯥꯏꯌꯦꯕ ꯅꯨꯄꯥꯁꯤꯡꯁꯨ ꯍꯣꯏ ꯆꯥꯔꯁꯨ ꯅꯣꯏꯅꯦ ꯑꯗꯨꯕꯨꯗꯤ ꯆꯥꯔꯁꯨ ꯏꯇꯤꯛ ꯇꯧꯕ ꯏꯇꯛ ꯇꯧꯕ ꯅꯠꯇꯕ ꯃꯔꯛ ꯃꯔꯛ ꯆꯥꯕ ꯍꯣꯏ ꯆꯥꯔꯅꯨ ꯍꯥꯏꯕꯗꯤ ꯉꯝꯃꯔꯣꯏꯕ ꯅꯨꯄꯥꯁꯤꯡꯁꯦ ꯀꯣ ꯑꯃ ꯑꯅꯤ ꯈꯛꯇꯅ ꯆꯥꯗꯕꯗꯤ ꯆꯥꯗ꯭ꯔꯔꯕꯅꯦꯕ ꯑꯗꯨꯒꯤ ꯑꯗꯨꯝ ꯑꯗꯨꯝ ꯑꯩ ꯌꯥꯏ ꯆꯥꯔꯁꯨꯅꯨ ꯍꯣꯏ ꯒ꯭ꯌꯥꯟ ꯇꯥꯔꯒ ꯅꯨꯄꯤ ꯑꯉꯥꯡꯗ ꯀꯥꯂꯟ ꯇꯧꯗ꯭ꯔꯗꯤ ꯌꯥꯔꯦꯕ ꯇꯨꯃꯤꯟꯅ ꯇꯧꯅ ꯆꯥꯔꯒ ꯒ꯭ꯌꯥꯟ ꯇꯥꯔꯗꯤ ꯌꯥꯔꯕ
ꯅꯪꯒꯨꯝꯕ ꯅꯨꯄꯤꯁꯦ ꯑꯁ ꯌꯥꯝꯅ ꯃꯒꯨꯟ ꯍꯥꯏꯗꯤ ꯌꯥꯝꯅ ꯄ꯭ꯔꯦꯁꯦꯁ ꯑꯣꯏꯅꯤ
ꯑꯁ ꯑꯣꯏꯕ ꯅꯠꯇ꯭ꯔꯦꯅꯦ ꯑꯉꯥꯎꯕꯒꯤ ꯃꯒꯨꯟꯅꯦ ꯑꯩꯅ ꯄꯁꯦ ꯑꯗꯨꯇꯦ
ꯑꯩ ꯅꯪꯕꯨ ꯊꯤꯗ꯭ꯔꯗꯤ ꯌꯥꯔꯔꫭꯏ
ꯑꯩꯒꯨꯝꯕ ꯊꯤꯌꯣ ꯑꯩꯒꯨꯝꯕ ꯑꯉꯥꯎꯕ ꯌꯥꯝ ꯂꯩꯔꯤ
ꯅꯪꯒꯨꯝꯕꯅ ꯅꯪꯕꯨ ꯊꯤꯒꯗꯕꯅ
ꯔꯦ ꯑꯩꯕꯨꯗꯤ ꯇꯥꯎ
ꯎ ꯑꯗꯨꯒꯨꯝꯕ ꯄꯥꯝꯃꯤꯗ꯭ꯔꯥ ꯍꯥꯏꯕ ꯉꯝꯗ꯭ꯔꯦ ꯅꯨꯄꯥꯁꯤꯡꯁꯦ
ꯄꯥꯅꯤꯡꯉꯥꯏ ꯇꯧꯔꯣ ꯅꯣꯏ ꯒ꯭ꯌꯥꯟ ꯇꯥꯔꯣ ꯒ꯭ꯌꯥꯟ ꯇꯥꯕ ꯅꯨꯄꯥꯗ ꯌꯨꯝ ꯄꯥꯅꯕ ꯇꯧꯔꯣ
ꯑꯩꯈꯣꯏꯗꯤ ꯑꯉꯥꯡ ꯑꯣꯏꯔꯤꯗ ꯑꯩꯈꯣꯏꯒꯤꯁꯦ ꯀꯌꯥꯝꯃ ꯈꯟꯕꯤꯒꯅꯣ ꯃꯣꯢꯒꯤꯗꯣ ꯍꯥꯟꯅ ꯐꯖ ꯐꯖꯕ ꯂꯩꯁꯥꯕꯤꯗꯣ ꯊꯤꯌꯣ ꯄꯩꯁꯥ ꯄꯥꯏꯕ ꯄꯥꯏꯗꯕ ꯑꯗꯨꯒꯨꯝꯕ ꯊꯤꯒꯅꯨ ꯅꯪꯕꯨ ꯐꯖꯅ ꯅꯨꯡꯁꯤꯕꯤꯕ ꯂꯨꯅ ꯇꯧꯕꯤꯒꯗ ꯅꯪ ꯆꯥꯟꯅꯒꯗꯕꯗꯣ
ꯑꯩꯗꯤ ꯗꯔꯀꯥꯔ ꯇꯥꯗꯦ ꯑꯩ ꯑꯩ ꯂꯥꯏꯕꯅꯤꯅꯀꯣ ꯄꯩꯁꯥ ꯄꯥꯢꯕ ꯄꯥꯝꯗꯦꯕ ꯄꯩꯁꯥ ꯄꯥꯏꯗꯕ ꯂꯥꯢꯔꯁꯨ ꯂꯩꯥꯕꯗꯤ ꯍꯥꯏ ꯍꯥꯏꯗꯤ ꯑꯩꯈꯣꯏꯒꯤ ꯏꯃꯨꯡꯗ ꯆꯥꯅꯤꯡꯉꯥꯏ ꯊꯛꯅꯤꯡꯉꯥꯏ ꯋꯥꯠꯇ꯭ꯔꯒꯀꯣ
ꯍꯣꯏ ꯍꯣꯏ ꯑꯗꯨꯅꯦ ꯑꯗꯨꯅꯦ ꯍꯣꯏ ꯆꯨꯝꯃꯦ